ꯑ
ꯎꯝ ꯎꯝ ꯑꯦꯁ ꯀꯩꯅꯣ ꯅꯅꯥꯎ ꯅꯨꯨꯄꯤꯒꯤ ꯊꯣꯛꯏꯅꯦ
ꯑ ꯊꯣꯛꯄꯅꯦ ꯑꯩ ꯏꯅꯥꯎꯅꯨꯄꯤ ꯑꯃꯐꯧ ꯇꯥꯔꯦ
ꯑꯗꯨꯅ ꯐꯥꯏꯗ
ꯑꯗꯨꯅꯦ ꯑꯁ ꯑꯩꯅ ꯍꯥꯏꯗꯣ ꯏꯁꯤꯡꯗꯣ ꯀꯅꯥꯅꯣ ꯎ ꯃꯣꯏꯒꯤ ꯏꯁꯤꯡꯗꯨꯗꯤ ꯐꯠꯇꯦ ꯍꯥꯏꯌꯦ
ꯀꯔꯝꯕ ꯏꯁꯤꯡꯅꯣ
ꯏꯁꯤꯡ ꯅꯣꯏ ꯃꯅꯥꯛꯇ ꯆꯦꯟꯕ ꯏꯁꯤꯡꯗꯣ ꯂꯧꯏ ꯍꯥꯏꯅ
ꯑꯣ ꯍꯣꯏ ꯍꯣꯏ ꯈꯪꯗꯦ ꯑꯗꯨꯒꯨꯝꯕꯗꯤ ꯑꯣ ꯑꯣꯈ ꯑꯣ ꯨꯇꯤ ꯏꯁꯤꯡ ꯇꯥꯕꯗꯨꯔꯣ
ꯊꯣꯡ ꯂꯩꯕꯗꯣ ꯅꯣꯏ ꯃꯅꯥꯛꯇ ꯑꯣ ꯑꯗꯨꯗꯒꯤ ꯑꯣ ꯂꯧꯔꯒ ꯁꯥꯄ ꯁꯄ꯭ꯂꯥꯏ ꯇꯧꯕꯅꯦ ꯍꯥꯏꯌꯦꯕ ꯈꯪꯗꯦ ꯑꯗꯨꯝ ꯍꯥꯏ ꯏꯁꯤꯡ ꯐꯠꯇꯦ ꯍꯥꯏ ꯃꯣꯏꯒꯤꯗꯤ
ꯎꯝ ꯊꯉꯗ ꯑꯗꯨꯗꯤ
ꯂꯩ ꯏꯁꯤꯡꯗꯤ ꯀꯌꯥ ꯀꯌꯥ ꯄꯤꯒꯦ ꯂꯩꯕ꯭ꯔꯣ ꯂꯩꯔꯅꯤꯀꯣ
ꯂꯩꯌꯦ ꯍꯥꯏꯗꯤ ꯆꯥꯃꯉꯥ ꯂꯤꯇꯔꯗꯣ
ꯑ
ꯆꯥꯃꯉꯥ ꯂꯤꯇꯔꯗ ꯎꯝ ꯃꯤ ꯑꯍꯨꯝꯅ ꯂꯩꯔꯗꯤ ꯂꯤꯁꯤꯡ ꯑꯃ ꯂꯤꯁꯤꯡ ꯑꯃꯒꯤ ꯂꯩꯔꯗꯤ
ꯑꯥ ꯑꯣ ꯑꯗꯨꯗꯤ ꯑꯗꯨꯝ ꯂꯩꯕ꯭ꯔꯥ ꯅꯣꯏ ꯑꯍꯨꯝ
ꯍꯣꯏ ꯍꯣꯏ ꯃꯔꯛ ꯃꯔꯛꯇ ꯂꯩꯌꯦ ꯃꯤ ꯂꯩꯇ꯭ꯔꯒꯗꯤ ꯑꯗꯨꯝ ꯃꯤ ꯑꯍ ꯑꯅꯤ ꯈꯛꯇ ꯂꯩꯌꯦ
ꯑ ꯅꯣꯏꯒꯤ ꯏꯁꯤꯡꯅ ꯐꯔꯦꯗ ꯑꯩꯈꯣꯏ ꯈꯨꯟꯒꯤ ꯏꯁꯤꯡꯅꯤ ꯀꯗꯥꯏꯗꯒꯤ
ꯏꯁꯤꯡꯗꯨꯅꯅꯤꯅꯦ ꯃꯥꯏꯁꯤꯡꯗꯨꯣ ꯎꯔꯤꯡ ꯂꯣꯏ ꯀꯥꯔꯤꯗꯣ ꯑꯩꯈꯣꯏꯒꯤꯗꯤ
ꯑꯩꯁꯨ ꯈꯨꯟꯗ ꯂꯥꯛꯑꯗꯤꯦ ꯎꯝ ꯀꯔꯤ ꯀꯔꯤ ꯍꯥꯏꯅꯤ ꯃꯥꯏꯗꯣ ꯌꯥꯝ ꯆꯥꯟꯅꯗꯦꯕ ꯍꯦꯟꯅ ꯊꯣꯛꯑꯦꯕ ꯎꯔꯤꯡꯗꯣ
ꯑꯗꯨꯅꯦ ꯀꯗꯥꯏꯗꯒꯤ ꯏꯁꯤꯡꯗꯣ ꯀꯔꯤ ꯍꯥꯏꯁꯤꯔ ꯂꯩꯕꯥꯛ ꯃꯆꯨ ꯂꯩꯗꯅꯀꯣ ꯑꯗꯨꯅꯅꯦꯕ ꯏꯁꯤꯡ ꯊꯣꯛꯄꯗꯣ ꯑꯗꯨꯝ ꯐꯗ ꯊꯣꯛꯄꯒꯤꯅꯦꯕ
ꯎꯝ ꯑꯗꯨꯒꯤ ꯑꯣꯏꯗꯣꯏꯅꯦ ꯀꯝꯄ꯭ꯂꯦꯛꯁꯟꯁꯨ ꯐꯖꯗꯦꯅ ꯍꯥꯏꯗꯤ ꯉꯧꯔꯁꯨ
ꯂꯨꯗꯕꯒꯨꯝꯝ ꯋꯥꯎꯋꯦꯕ ꯅꯍꯥꯟꯋꯥꯏ ꯑꯉꯥꯡ ꯑꯣꯏꯔꯤꯉꯩꯗ ꯂꯣꯛꯇ ꯑꯗꯨꯝ ꯏꯔꯨꯕ ꯆꯠꯂꯦꯗꯅ
ꯎꯝ
ꯆꯠꯄ ꯃꯇꯝꯗ ꯏꯔꯨꯕ ꯂꯣꯏꯔꯒ ꯌꯨꯝ ꯍꯜꯂꯛꯄ ꯀꯥꯟꯗ ꯂꯣꯏ ꯋꯥꯎꯔꯒ ꯑꯗꯨꯝ ꯍꯜꯂꯛꯏꯗꯨꯅꯤ
ꯑꯗꯨꯅꯦ ꯑꯁ ꯊꯥꯏꯅꯗꯤ ꯑꯩꯈꯣꯏ ꯀꯩꯅꯣ ꯇꯧꯕꯗꯣ ꯑꯁꯤ ꯂꯣꯏꯔꯦ ꯅꯨꯡꯉꯥꯏꯕꯅꯦ
ꯑꯩꯈꯣꯏ ꯈꯨꯟꯗ ꯅꯨꯄꯥ ꯑꯃꯁꯨ ꯂꯩꯗꯅ ꯑꯃꯗꯣ ꯅꯍꯥꯟꯋꯥꯏ ꯌꯥꯝ ꯁꯥꯊꯤ ꯍꯥꯏꯕ ꯅꯨꯄꯥꯗꯣ
ꯍꯥ
ꯌꯥꯝ ꯁꯥꯊꯤ ꯍꯥꯏꯕ ꯅꯨꯄꯥꯗꯣ
ꯑ
ꯑ ꯑꯗꯨꯁꯨ ꯑꯁꯃꯤ ꯄꯤꯑꯒ
ꯕꯤ
ꯃꯄꯥꯟꯂꯝꯗ ꯆꯠꯂꯒ ꯍꯜꯂꯛꯄꯗꯣ ꯂꯣꯛꯇ ꯑꯗꯨꯝ ꯏꯔꯨꯕ ꯆꯠꯄꯅꯦ ꯃꯥꯗꯤ
ꯍꯧꯖꯤꯛꯁꯨ
ꯍꯧꯖꯤꯛꯁꯨ ꯑꯗꯨꯝ ꯆꯠꯂꯤ ꯍꯥꯏꯌꯦ ꯃꯥꯗꯤ ꯈꯪꯗꯦ ꯍꯧꯖꯤꯛꯇꯤ ꯇ ꯅꯨꯡꯉꯥꯏꯇꯕꯅꯤꯅ ꯆꯠꯇꯕ꯭ꯔꯗꯤ ꯈ
ꯅꯪꯁꯨ ꯌꯥꯎꯕ꯭ꯔꯣ ꯑꯃ ꯑꯩꯈꯣꯏ ꯑꯥ ꯀꯔꯤꯕ ꯑꯩꯈꯣꯏꯅ ꯍꯥꯏꯗꯤ ꯑꯩꯈꯣꯏ ꯏꯁꯤꯡ ꯏꯔꯨꯐꯝꯗ ꯇꯨꯔꯦꯜꯗ ꯅꯨꯡꯒꯨꯝꯕ ꯍꯥꯞꯄꯒ ꯄꯨꯈ꯭ꯔꯤ ꯁꯦꯝꯕꯗꯣ
ꯈꯪꯗꯦ
ꯅ ꯌꯥꯎꯗ꯭ꯔꯣ ꯃꯥꯂꯦ
ꯑꯗꯨꯗ ꯂꯣꯛꯇꯨꯁꯨ ꯐꯠꯇꯦ ꯍꯥꯏꯌꯦ ꯃꯐꯝꯗꯣ ꯐꯠꯇꯦ ꯍꯥꯏꯕ ꯅꯍꯥꯟꯋꯥꯏ ꯀꯩꯅꯣ ꯎꯝ ꯂꯣꯛꯇ ꯄꯨꯈ ꯖꯦ ꯁꯤꯕꯤꯅꯀꯣ ꯏꯁꯤꯡ ꯂꯣꯛꯇꯣ ꯇꯧꯔꯒ ꯎꯝ ꯄꯨꯈ꯭ꯔꯤꯒꯨꯝꯗꯅ ꯁꯦꯝꯕꯤꯑꯕ ꯑꯗꯨ ꯃꯇꯝꯗ ꯎꯝ ꯂꯣꯛꯀꯤ ꯃꯅꯥꯛꯇ ꯌꯨꯝ ꯂꯩꯕꯗꯣ
ꯎꯝ
ꯈꯪꯕ꯭ꯔꯥ ꯑꯗꯨ ꯃꯈꯥꯗ ꯂꯣꯛꯇ ꯌꯦꯡꯕ ꯥꯟꯗꯪ ꯉ ꯑꯜꯒꯌꯦ ꯌꯥꯌꯦ
ꯂ
ꯑ ꯑꯁ ꯈꯪꯗꯦ ꯁꯅꯥꯒꯨꯝꯕ ꯑꯣꯏꯔꯝꯅꯦ ꯂꯩꯕꯅꯤ ꯍꯥꯏꯌꯦ ꯑꯗꯨꯗ ꯎ ꯑꯣ ꯑꯗꯨꯗ ꯂꯩꯌꯦ ꯍꯥꯏꯏ ꯁꯅꯥ ꯁꯅꯥꯒꯨꯝꯅ ꯉꯥꯜꯂꯦ ꯍꯥꯏ ꯑꯗꯨꯒ ꯑꯗꯨꯒ ꯑꯃꯨ ꯎ ꯃꯈꯥꯗ ꯀꯨꯝꯃꯒ ꯑꯩ ꯌꯦꯡꯕ ꯀꯥꯟꯗꯗꯤ ꯑꯃꯨꯛ ꯎꯗ ꯌꯥꯌꯦ ꯎ ꯎꯝ ꯐꯠꯇꯕ ꯃꯥꯜꯂꯦ ꯑꯗꯨ ꯂꯣꯛꯇꯨꯁꯨ ꯍꯧꯖꯤꯛꯇꯤ ꯌꯥꯗ꯭ꯔꯦꯗ
ꯏꯁꯤꯡꯗꯣ ꯂꯩꯔꯝꯃꯔꯣꯏꯗꯕꯣ
ꯎꯝ ꯂꯩꯇ꯭ꯔꯦ ꯏꯁꯤꯡ ꯂꯩꯇ꯭ꯔꯦ ꯈꯖꯤꯛ ꯈꯛꯇ ꯉꯥꯏꯔꯦ ꯂꯝꯕꯤ ꯁꯦꯟ ꯊꯣꯛꯄꯒꯤꯀꯣ ꯂꯣꯛꯇ ꯂꯩꯕꯥꯛꯁꯤꯡꯗꯨ ꯂꯣꯏꯅ ꯅꯤꯡꯅꯤꯈꯥꯏꯔꯦꯕ ꯑꯗꯨꯒꯤ ꯄꯥꯝꯕꯤ ꯉꯥꯛꯇ ꯂꯩꯔꯦꯗ ꯍꯧꯖꯤꯛꯇꯤ ꯏꯁꯤꯡꯁꯨ ꯅꯨꯡꯉꯥꯏꯗ꯭ꯔꯦ ꯃꯣꯠꯁꯨ ꯌꯥꯝ ꯃꯣꯠꯂꯦ ꯑꯗꯨ ꯂꯣꯛꯇꯣ
ꯎ ꯇꯧ ꯑꯃꯒꯤꯗ ꯍꯧꯖꯤ ꯀꯩꯒꯤꯅꯣ ꯍꯥꯏꯔꯒ ꯑ ꯂꯝꯕꯤ ꯑꯥ
ꯁꯤꯔꯒ ꯑꯗꯨꯝ ꯂꯣꯛꯇ ꯊꯥꯗꯔꯒ ꯂꯩꯌꯦꯕ ꯑꯗꯨ ꯁꯣꯃ ꯃꯊꯛꯇ ꯊꯥꯗꯔꯛꯦꯗꯅ ꯂꯣꯛꯇ ꯇꯥꯕ ꯎꯝ
ꯆꯔꯤꯕ ꯍꯧꯖꯤꯛꯇꯤ ꯂꯝꯕꯤ ꯁꯦꯝꯈ꯭ꯔꯦꯗꯅꯀꯣ
ꯑꯥ
ꯎꯝ ꯂꯝꯕꯤ ꯁꯦꯝꯕꯅꯤꯅ ꯑꯗꯨꯝ ꯍꯥꯏꯗꯤ ꯏꯁꯤꯡꯗꯨꯁꯨ ꯌꯥꯔꯨꯔꯕ
ꯏꯁꯤꯡ ꯌꯥꯗ꯭ꯔꯦ ꯍꯣꯏ ꯅꯍꯥꯟꯋꯥꯏꯗꯤ ꯑꯗꯨꯝ ꯅꯣꯡ ꯐꯖꯅ ꯆꯨꯔꯗꯤ ꯏꯁꯤꯡ ꯌꯥꯝ ꯆꯥꯎꯋꯏꯗꯅꯀꯣ ꯍꯧꯖꯤꯛꯇꯤ ꯏꯁꯤꯡ ꯆꯥꯕ ꯐꯕꯁꯛ ꯎꯗ꯭ꯔꯦ ꯌꯥꯝ ꯍꯣꯡꯈ꯭ꯔꯦꯗ
ꯗ ꯈꯨꯟ ꯑꯁꯤꯁꯨ ꯂꯣꯏꯅ ꯍꯣꯡꯂꯛꯑꯦꯗꯀꯣ
ꯑꯗꯨꯅꯦ ꯎꯝ ꯁ
ꯎꯝ
ꯊꯥꯏꯔꯗꯤ ꯑꯉꯥꯡ ꯑꯣꯏꯔꯤꯉꯩꯗꯨꯅ ꯅꯨꯡꯉꯥꯏꯥꯏꯗ
ꯑꯗꯨꯅꯤ ꯍꯧꯖꯤꯛꯇꯗ꯭ꯔꯦ ꯀꯔꯤ ꯇꯧꯁꯤꯔ ꯒ꯭ꯌꯥꯟ ꯇꯥꯗ꯭ꯔꯦ ꯆꯃꯣꯥꯏꯗ ꯁꯤꯁꯦ ꯀꯥꯏ
ꯑ ꯋꯥꯔꯁꯨ ꯎꯄꯥꯏ ꯂꯩꯇꯦ
ꯑꯗꯨꯝ ꯑꯩꯈꯣꯏ ꯈꯨꯟꯗꯤ ꯂꯩꯕ ꯅꯨꯡꯉꯥꯏ ꯍꯥꯏꯔꯗꯤꯀꯣ ꯃꯤꯅ ꯂꯩꯅꯤꯡꯕꯁꯨ ꯌꯥꯝꯃꯦꯕ
ꯑꯩꯈꯣꯏ ꯈꯨꯅꯗꯤ ꯃꯤ ꯌꯥꯝ ꯂꯩꯔꯝꯃꯅꯤꯗ ꯍꯧꯖꯤꯛꯇꯤ
ꯎꯝ ꯂꯩꯔꯦ ꯌꯨꯝꯂꯥꯛ ꯌꯥꯝꯃꯦꯗ ꯅꯍꯥꯟꯈꯩꯒ ꯃꯥꯟꯅꯗ꯭ꯔꯦꯕ
ꯑꯣ ꯇꯧꯔꯝꯃꯅꯤ ꯍꯧꯖꯤꯛꯇꯤ ꯑꯩꯈꯣꯏ ꯈꯨꯟ ꯑꯥ ꯑꯩꯈꯣꯏ ꯈꯨꯟꯒꯤ ꯌꯨꯝꯅꯥꯛꯇꯨ ꯀꯌꯥ ꯁꯨꯈ꯭ꯔꯕꯣ
ꯈꯪꯗꯦ ꯌꯥꯡꯈꯩ ꯍꯦꯟꯈ꯭ꯔꯕꯅꯦ ꯍꯨꯝꯐꯨ ꯌꯧꯒꯗꯧꯕ ꯈꯤꯇꯡ ꯉꯥꯏꯔꯕꯅꯦ ꯃꯤ ꯌꯥꯝꯃꯦꯕ ꯑꯗꯨꯒꯤ ꯑꯣꯛ ꯑꯃ ꯑꯅꯤꯅꯀꯣ ꯆꯥꯕꯀꯥꯟꯗ ꯀꯣꯟꯅꯗ꯭ꯔꯦꯕ ꯃꯤ ꯌꯥꯝꯕꯅꯤꯅ
ꯈꯪꯗ‌ꯦꯗ
ꯍꯁꯨ ꯈꯪꯗꯔꯦ ꯀꯔꯤ ꯇꯧꯁꯤꯔꯥ ꯄꯨꯟꯁꯤꯁꯦ
ꯊꯕꯜ ꯅꯠꯇꯦ ꯏꯁꯩꯒꯨꯝꯕ ꯀꯟꯁꯔꯒꯨꯝꯕ ꯇꯧꯗꯣꯏꯔꫭ ꯀꯟꯁꯔꯒꯨꯝꯕꯇꯣ ꯇꯧꯗ꯭ꯔꯣ ꯍꯥꯏꯕꯅꯤꯅ
ꯍꯧꯖꯤꯛ ꯃꯇꯝ ꯅꯠꯇ꯭ꯔꯤꯕ ꯃꯥꯜꯂꯦ ꯏꯔꯥꯡꯁꯨ ꯂꯩꯕꯅꯤꯅꯀꯣ
ꯑꯣ
ꯈꯪꯗ‌ꯦꯅꯦ ꯏꯔꯥꯡ ꯂꯩ ꯅꯠꯇ꯭ꯔꯒꯗꯤ ꯇꯧꯒꯗꯕ ꯃꯥꯜꯂꯦ ꯏꯅꯛ ꯅꯛꯅ ꯑꯗꯨꯝ ꯇꯥꯕꯅꯦ ꯑꯩꯈꯣꯏ
ꯎꯝ
ꯑꯗꯣ ꯍꯧꯖꯤꯛ ꯍꯧꯖꯤꯛ ꯐꯥꯎꯕꯗꯤ ꯇꯧꯗ꯭ꯔꯤ ꯃꯣꯏ
ꯎꯝ ꯕꯖꯥꯔꯒꯨꯝꯕꯗꯤ ꯊꯣꯛꯇ꯭ꯔꯣꯅ
ꯑꯁ ꯃꯇꯝ ꯊꯣꯛꯄ ꯃꯇꯝ ꯂꯩꯇꯦ ꯑꯩ ꯊꯕꯛ ꯆꯠ
ꯎ ꯅꯣꯡꯃꯥꯏꯖꯤꯡ ꯅꯨꯃꯤꯠꯇꯤ ꯑꯣꯐ ꯂꯩꯕ ꯅꯠꯇ꯭ꯔꯣ
ꯑꯣ ꯅꯣꯡꯃꯥꯏꯖꯤꯡ ꯅꯨꯃꯤꯠꯇꯤ ꯑꯣꯐ ꯂꯩꯇꯦꯗ ꯑꯗꯨꯝ ꯊꯕꯛ ꯆꯠꯂꯦꯗ ꯑꯩꯈꯣꯏꯅ ꯅꯣꯡ ꯐꯥꯗꯣꯛ ꯁꯨꯇꯤ ꯂꯧꯒꯦ ꯍꯥꯏꯔꯁꯨꯀꯣ
ꯑꯥꯡ
ꯄꯩꯁꯥ ꯀꯩꯅꯣ ꯇꯧꯋꯦ ꯄꯩꯁꯥ ꯀꯛꯑꯦ
ꯑꯦ ꯑꯗꯣ ꯅꯣꯡꯃꯥꯏꯖꯤꯡ ꯅꯨꯃꯤꯠꯇꯤ ꯃꯤ ꯃꯌꯥꯝ ꯁꯨꯇꯤ ꯂꯧꯅꯕꯅꯤꯅ ꯄꯤꯕ ꯌꯥꯏꯗꯅꯀꯣ
ꯂꯤꯞ ꯄꯕꯗꯤꯗ ꯈꯪꯗ ꯄꯤꯔꯛꯇ‌ꯦ ꯃꯣꯏꯗꯤ ꯏꯁꯩ ꯗꯪꯗꯦꯗ ꯃꯦ ꯐꯥꯕꯔ ꯐꯠꯇꯕ꯭ꯔꯥ ꯒꯌꯥꯟ ꯇꯥꯗꯔ
ꯎꯝ ꯗꯨꯒꯨꯝꯕꯗꯤ
ꯑꯗꯨꯅꯦ ꯐꯤ ꯁꯨꯕꯒꯨꯝꯕꯗꯤ ꯑꯗꯨꯝ ꯍꯣꯏ ꯃꯦꯆꯤꯟꯅ ꯇꯧꯕ ꯅꯠꯇ꯭ꯔꯣ
ꯑꯁ ꯈꯨꯠꯅꯁꯨ ꯑꯗꯨꯝ ꯁꯨꯍꯜꯂꯗ
ꯑꯦ
ꯃꯣꯏꯗꯤ ꯈꯨꯠꯅ ꯍꯥꯏꯗꯤ ꯃꯦꯆꯤꯟꯅ ꯁꯨꯕ ꯌꯥꯕꯗꯣ ꯍꯥꯏꯗꯤ ꯍꯥꯏꯗꯤ ꯃꯦꯆꯤꯟꯅ ꯁꯨ ꯁꯨꯍꯟꯗꯦꯕꯀꯣ ꯍꯥꯏꯗꯤ ꯃꯦꯆꯤꯟꯅ ꯁꯨꯍꯟꯕ ꯌꯥꯕꯅꯦꯕ ꯃꯣꯏꯗꯣ ꯀꯔꯤ ꯍꯥꯏꯒꯅꯤ ꯃꯤ ꯌꯥꯝ ꯐꯕ ꯑꯣꯏꯗꯕꯅꯤꯅ
ꯑꯝ
ꯃꯤ ꯌꯥꯝ ꯐꯕꯗꯤ ꯑꯣꯏꯗꯦꯗꯅ ꯑꯗꯨꯝ ꯈꯨꯠꯅ ꯁꯨꯍꯜꯂꯦ ꯃꯣꯏꯒꯤ ꯐꯤꯔꯣꯜꯒꯨꯝꯕ ꯑꯁ ꯌꯥꯝ ꯀꯩꯩꯅꯣꯇꯧꯕꯅꯤꯗ ꯇꯜꯂꯗ
ꯀꯩꯅꯣ ꯑꯄꯤ ꯑꯄꯤꯛꯄ ꯐꯤꯔꯣꯜꯗꯨꯁꯨ ꯁꯨꯍꯟꯕ꯭ꯔꯣ
ꯍꯣꯏ ꯑꯗꯨꯁꯨ ꯌꯥꯎꯋꯤ ꯃꯔꯛ ꯃꯔꯛꯇ
ꯑꯁꯨꯃꯥꯏ ꯍꯥꯏꯅ ꯩꯌꯦ ꯑꯁꯨꯃꯥꯏ ꯑꯁꯤꯒꯨꯝꯕ ꯊꯕꯛ ꯇꯧꯕꯁꯦ ꯃꯣꯏꯒꯤ ꯑꯄꯤꯛꯄ ꯐꯤꯔꯣꯜ ꯐꯥꯎꯕꯁꯨꯨꯍꯜꯂꯦꯅ ꯍꯥꯏꯌꯦꯕ
ꯍꯣꯏ ꯌꯥꯎꯋꯦ ꯌꯥꯝ ꯁꯥꯎꯅꯤꯡꯉꯦ ꯑꯗꯨꯒꯨꯝꯕꯗꯣ
ꯍ
ꯌꯥꯎꯍꯜꯂꯦ ꯃꯔꯛ ꯃꯔꯛꯇ ꯑꯩꯗꯤ ꯁꯥꯎꯅꯤꯡꯕꯤꯨꯀꯣ ꯑꯗꯨꯝ ꯐꯖꯅ ꯁꯨꯕꯤꯗꯦ
ꯃꯣꯏꯁꯨ ꯑꯗꯨꯗꯤ ꯒ꯭ꯌꯥꯟ ꯇꯥꯕ ꯌꯥꯕꯅꯤꯀꯣ ꯑꯁꯤꯒꯨꯝꯕꯁꯤꯗꯤ ꯃꯤꯉꯣꯟꯗ ꯁꯨꯍꯟꯕ ꯐꯠ ꯇꯦ ꯏꯀꯥꯏꯒꯨꯝꯕꯁꯨ ꯈꯟꯗꯕ꯭ꯔꯥ ꯈꯪꯗꯦ ꯃꯤ ꯊꯕꯛ ꯇꯧꯅꯤꯡꯉꯥꯏ ꯀꯧꯔꯛꯑꯦ ꯍꯥꯏꯗꯅ ꯄꯪꯇꯧ ꯇꯧꯍꯜꯂꯦ
ꯑꯗꯨꯅꯦ ꯄꯪꯇꯧ ꯇꯧꯍꯜꯂꯦ ꯑꯗꯨꯒ ꯑꯁ ꯐꯤꯔꯣꯟꯜ ꯌꯥꯝ ꯁꯨꯏꯗ
ꯎꯝ ꯑꯉꯥꯡꯒ ꯐꯕꯒꯤ ꯅꯪ ꯈꯔ ꯐꯕ ꯑꯗꯨꯅꯍꯦ ꯑꯉꯥꯡ ꯑꯗꯨꯗꯣ ꯅꯤꯡꯉꯥꯏ ꯀꯜꯂꯗꯤ ꯑꯩ ꯅꯪ ꯈꯪꯒꯗꯕꯅꯦ
ꯅꯤꯡꯉꯥꯏꯗꯤ ꯀꯟꯗ꯭ꯔꯦꯕ ꯑꯗꯣ ꯉꯥꯡꯗꯣ ꯃꯕꯨꯛ ꯍꯥꯏꯗꯤ ꯃꯥꯅ ꯆꯥꯛ ꯂꯥꯝꯕ ꯃꯇꯝ ꯃꯇꯝꯗꯣ ꯃꯕꯨꯛ ꯊꯛꯅꯤꯡꯕ ꯃꯇꯝꯗꯣ ꯑꯗꯨꯗ ꯀꯩꯅꯣ ꯇꯧꯋꯦꯕ ꯑꯗꯨꯗ ꯉꯥꯛꯇꯪ ꯀꯞꯇꯦꯕ ꯑꯇꯩ ꯃꯇꯝꯗꯤ ꯀꯞꯇꯦꯕ
ꯎꯝ ꯉꯁꯤꯗꯤ ꯅꯨꯡꯁꯥ ꯁꯥꯗ꯭ꯔꯣ ꯅꯣꯏꯗ
ꯁꯥꯏꯌꯦꯗ ꯑꯗꯨ ꯑꯣꯏꯔꯁꯨ ꯉꯁꯤꯗꯤ ꯈꯔ ꯏꯪꯉꯦꯗ ꯑꯩꯁꯤ ꯌꯥꯝ ꯁꯥꯕ ꯑꯣꯏꯗꯦ ꯑꯁ ꯑꯩꯗꯤ ꯍꯧꯖꯤꯛꯀꯥꯟ ꯑꯩꯅ ꯂꯩꯕꯨꯗ ꯃꯊꯛꯇ ꯂꯩꯇ꯭ꯔꯦꯕꯀꯣ ꯂꯩꯌꯦꯕ ꯑꯩꯒꯤ ꯀꯥ ꯇꯣꯉꯥꯟꯅ ꯂꯩꯕꯗꯣ ꯑꯉꯥꯡꯒ ꯂꯩꯅꯤꯉꯥꯏ ꯑꯗꯣ ꯃꯈꯥꯗ ꯂꯩꯕꯅꯤꯅ ꯏꯪꯉꯦ
ꯑꯦꯁꯤꯒꯨꯝꯕꯗꯤ ꯊꯝꯗ꯭ꯔꯣ
ꯑꯦꯁꯤ ꯊꯝꯗꯦꯗ ꯐꯦꯟ ꯂꯩꯌꯦ
ꯎꯝ ꯐꯦꯟꯗꯤ ꯑ ꯅꯨꯡꯁꯥ ꯁꯥꯔꯗꯤ ꯀꯩꯅꯣ ꯅꯨꯡꯁꯤꯠꯇꯣ ꯊꯛꯑꯕꯅꯤꯅꯀꯣ ꯂꯩꯕ ꯅꯨꯡꯉꯥꯏꯇꯕꯅꯦ ꯅꯨꯡꯁꯤꯠ ꯐꯥꯎꯕ ꯎ ꯎꯝ
ꯑꯗꯨꯅꯦ ꯅꯣꯏ ꯑꯦꯁꯤꯗꯤ ꯍꯥꯞꯇꯦ ꯑꯗꯨꯕꯨ ꯐꯦꯟꯒꯨꯝꯕ ꯂꯩꯕꯅꯤꯅꯀꯣ
ꯎꯝ
ꯑꯗꯨꯗꯤ ꯌꯥꯏ ꯐꯦꯟꯗ ꯑꯗꯨꯝ ꯊꯥꯒꯅꯤ ꯑꯗꯣ ꯍꯧꯖꯤꯛꯀꯥꯟꯗꯤ ꯑꯉꯥꯡ ꯅꯥꯗꯕꯒꯤꯅꯦ ꯑꯉꯥꯡ ꯅꯥꯔꯗꯤ ꯐꯦꯟ ꯊꯥꯗꯕ ꯆꯄꯤꯀꯣ ꯑꯩ ꯑꯩ ꯁꯤꯒꯦ ꯇꯧꯕꯅꯦ ꯁꯥꯃꯟꯕꯒꯤ
ꯑꯣ ꯑꯉꯥꯡ ꯅꯥꯕ ꯀꯥꯟꯗꯁꯨ ꯋꯥꯔꯝꯒꯅꯤꯀꯣ
ꯎꯝ ꯑꯩ ꯍꯦꯟꯅ ꯋꯥꯏꯑꯦ
ꯎꯝ ꯑꯩꯈꯣꯏꯁꯨ ꯈꯪꯉꯦꯕ ꯑꯉꯥꯡ ꯑꯗꯨꯝ ꯂꯩꯃꯤꯟꯅꯕꯒꯤꯀꯣ ꯃꯣꯏ ꯅꯥꯕ ꯃꯇꯝꯗ ꯌꯥꯝ ꯋꯥꯏꯑꯦꯕ ꯁꯦꯟꯅꯕꯗꯨꯗꯣ
ꯑꯣ ꯇꯥꯏꯌꯦ ꯇꯥꯏꯌꯦ ꯃꯃꯥ ꯍꯥꯏꯗꯤ ꯇꯨꯝꯈꯤꯔꯣꯏꯗ ꯉꯁꯤ ꯕꯣꯜ ꯌꯦꯡꯒꯅꯤ
ꯑꯦ ꯌꯥꯝꯅ ꯍꯩꯕ ꯇꯥꯏꯗꯤ
ꯕꯣꯜ ꯌꯦꯡꯒꯅꯤ ꯑꯩ ꯌꯦꯡꯉꯦꯗ
ꯎꯝ
ꯉꯁꯤꯗꯤ ꯕꯣꯜ ꯌꯦꯡꯉꯒ ꯋꯥꯔꯤ ꯁꯥꯟꯅꯔꯒ ꯂꯩꯒꯅꯤ ꯇꯣꯃꯔꯣꯏ
ꯄꯨꯡ ꯀꯌꯥꯗꯔꯣ ꯇꯔꯥ ꯃꯈꯥꯏ
ꯅꯠꯇꯦ ꯄꯨꯡ ꯑꯍꯨꯝ ꯃꯈꯥꯏ
ꯑꯦ ꯍꯧꯖꯤꯛꯇꯨ ꯃꯨꯛ